ꯑꯥ ꯇꯥꯔꯕ
ꯑ ꯐꯂꯣ ꯇꯥꯕ꯭ꯔꯣ ꯁꯤꯁꯇ
ꯑꯣ ꯇꯌꯦ ꯏꯕꯨꯡꯉꯣ ꯀꯩ ꯍꯥꯏꯒꯦ ꯀꯩ ꯍꯥꯏꯒꯦ ꯇꯧꯕꯅꯣ ꯏꯕꯨꯡꯉꯣꯕꯣ
ꯐꯣꯟ ꯇꯧꯔꯛꯇꯕꯁꯤ ꯀꯨꯏꯔꯦ ꯑꯗꯨꯅ ꯃꯦꯁꯦꯁ ꯇꯧꯔ ꯆ
ꯀꯩ ꯇꯧꯔꯝꯃꯤ ꯅꯣ ꯅꯪꯕꯣ
ꯑꯩꯒꯤꯁꯨ ꯃꯄꯥꯟꯗ ꯁ ꯑꯗꯨ ꯏꯆꯦꯁꯤ ꯀꯣꯜꯁꯨ ꯇꯧꯔꯛꯇꯕ ꯀꯨꯏꯔꯦ ꯁꯨꯝ ꯀꯥꯎꯒ꯭ꯔꯕꯅ ꯉꯁꯤꯁꯦ ꯅꯤꯡꯁꯤꯡꯉꯛꯇꯅ ꯀꯣꯜ ꯇꯧꯔꯛꯏꯅꯤ
ꯑꯣ ꯍꯣꯏ ꯀꯥꯎꯕ ꯅꯠꯇꯦꯗ ꯏꯆꯦꯗꯣ ꯍꯧꯖꯤꯛꯀꯥꯟꯗꯣ ꯊꯕꯛ ꯌꯥꯝꯅ ꯆꯤꯟꯕ ꯑꯗꯨꯗꯨꯅ ꯅꯪꯉꯣꯟꯗ ꯇꯧꯔꯛꯑꯒ ꯀꯔꯤ ꯇꯧꯔꯤ ꯈꯣꯠꯂꯤ ꯍꯥꯏꯕꯗꯣ ꯍꯪꯕꯒꯤ ꯃꯇꯝꯗꯣ ꯏꯐꯪ ꯐꯪꯗꯕ ꯍꯥꯏ ꯇꯔꯦ ꯑꯗꯨꯗꯨꯒꯤ ꯑꯩꯗꯣ ꯅꯪꯅꯁꯨ ꯑꯍꯦꯟꯕ ꯎꯝ ꯅꯪ ꯅꯨꯡꯉꯥꯏꯇꯕ ꯈꯨꯗꯣꯡꯆꯥꯥꯗꯕ ꯀꯩꯀꯥ ꯂꯩ ꯈꯣꯠꯂꯤ ꯍꯥꯏꯕꯗꯣ ꯅꯪꯅ ꯍꯥꯏꯔꯛꯇꯕꯅꯤꯅ ꯅꯪꯗꯣ ꯀꯔꯤꯃꯇ ꯇꯧꯔꯝꯃꯣꯏꯅ ꯈꯟꯕꯒꯤ ꯑꯩꯗꯣ ꯊꯕꯛꯁꯦ ꯈꯔ ꯆꯤꯟꯕ ꯐꯔꯀꯥꯟꯗ ꯀꯔꯤ ꯇꯧꯔꯤ ꯈꯣꯠꯂꯤꯅ ꯍꯪꯁꯤꯔꯥꯅ ꯈꯟꯕꯒꯤ ꯇꯧꯔꯝꯕꯅꯦ ꯑꯗꯣ ꯅꯪꯅ ꯉꯁꯤ ꯇꯧꯔꯛꯄꯁꯦ ꯐꯔꯦ ꯑꯗꯨꯕꯨꯗꯤ ꯑꯩꯁꯨ ꯇꯧꯔꯛꯀꯦꯕꯨꯗꯤ ꯈꯜꯂꯝꯃꯤꯅꯦ ꯅꯪ ꯀꯔꯤꯁꯨ ꯊꯣꯏꯗꯣꯛꯄ ꯇꯧꯗꯕ ꯅꯠꯇ꯭ꯔꯣ
ꯑꯩ ꯀꯩꯁꯨ ꯊꯗꯣꯛꯄꯗꯤ ꯇꯧꯗꯦ ꯁꯤꯁꯇꯔꯁꯨ ꯅꯍꯥꯟ ꯀꯩ ꯇꯧꯔꯛꯀꯦ ꯈꯟꯕꯗꯣ ꯃꯇꯝꯁꯦ ꯑꯩꯉꯣꯟꯗꯁꯨ ꯈꯔ ꯐꯪꯗꯕ ꯑꯗꯨꯅ ꯉꯁꯤꯁꯦ ꯁꯪꯉꯤꯁꯤꯗ ꯁꯤꯁꯇꯔꯁꯤꯗ ꯉꯥꯏꯍꯥꯛ ꯇꯧꯔꯒ ꯋꯥꯔꯤ ꯋꯥꯇꯥꯏ ꯉꯥꯏꯍꯥꯛ ꯇꯧꯒꯦꯕ ꯇꯧꯔꯤꯅꯦ ꯆꯥꯛꯄꯨ ꯆꯕꯤꯔꯕꯔꯣ
ꯑꯩꯕꯨꯗꯤ ꯆꯥꯔꯦ ꯑꯗꯣ ꯅꯪꯅ ꯆꯥꯔꯕꯣ ꯅꯪꯅ ꯑꯩꯉꯣꯟꯗ ꯀꯧꯕꯗꯣ ꯏꯆꯦ ꯑꯣꯏꯅ ꯑꯗꯨꯝ ꯀꯧ ꯀꯩꯝ ꯀꯥꯏꯗꯦꯗꯣ
ꯍꯣꯌ ꯏꯆꯥ ꯑꯗꯣ ꯀꯩ ꯃꯊꯦꯜ ꯆꯥꯒꯦ
ꯑ ꯑꯩꯕꯨꯗꯤ ꯉꯁꯤ ꯍꯋꯥꯏ ꯊꯣꯡꯕ ꯑꯃ ꯆꯥꯏꯑ ꯑꯗꯨꯗꯨꯒ ꯑꯇꯣꯞꯄꯅ ꯏꯆꯝ ꯆꯝꯅ ꯃꯣꯔꯣꯛ ꯃꯦꯠꯄ ꯑꯃ ꯇꯧꯔꯒ ꯆꯥꯏꯑ ꯑꯗꯣ ꯅꯪꯗꯤ ꯀꯩꯀꯩ ꯆꯥꯔꯒꯦ
ꯑꯩꯁꯨ ꯍꯋꯥꯏ ꯊꯣꯡꯄ ꯑꯩꯈꯣꯏ ꯑꯂꯨ ꯄꯥꯡ ꯑꯁꯤꯗ ꯁꯥꯔꯦ
ꯍꯣꯏ ꯍꯧꯖꯤꯛꯀꯥꯟꯁꯦ ꯀꯥꯂꯦꯟꯁꯨ ꯆꯪꯉꯛꯄ ꯑꯣꯏꯕꯅꯤꯅ ꯆꯥꯛ ꯌꯦꯟꯁꯥꯡꯁꯦ ꯈꯔ ꯆꯥꯕꯗ ꯆꯥꯅꯤꯡꯕ ꯏꯄꯣꯛ ꯄꯣꯛꯇꯕ ꯈꯣꯠꯇꯕꯁꯨ ꯍꯧꯔꯛꯑꯕꯅꯦ ꯑꯗꯨꯗꯣ ꯅꯪꯒꯤ ꯑꯗꯨꯗꯗꯤ ꯁꯥꯕ ꯈꯣꯠꯄꯁꯦ ꯀꯌꯥꯝ ꯁꯥꯔꯤꯦ ꯀꯃꯥꯏꯅ ꯇꯧꯔꯤ ꯂꯩꯕ ꯈꯣꯠꯄꯗ ꯀꯃꯥꯏ ꯇꯧꯔꯤ
ꯍꯧꯖꯤꯛ ꯁꯥꯕꯁꯦ ꯑꯗꯨꯝ ꯁꯥꯔꯦ ꯑꯗꯣ ꯂꯩꯕ ꯈꯣꯠꯄꯗ ꯃꯩ ꯅꯣꯡ ꯂꯥꯛꯇ꯭ꯔꯗꯤ ꯐꯦꯟ ꯊꯥꯕ ꯌꯥꯗ꯭ꯔꯗꯤ ꯂꯩꯕ ꯉꯝꯗꯦ ꯑꯗꯨꯃꯥꯏꯅ ꯇꯧꯔꯦ ꯆꯥꯕ ꯊꯛꯄꯁꯨ ꯁꯥꯒꯠꯂꯛꯑꯅꯤꯅ ꯍꯋꯥꯏ ꯅꯣꯡ ꯄꯤꯕꯅꯤꯅ ꯍꯋꯥꯏ ꯅꯨꯡꯁꯤ ꯆꯥꯕꯥ ꯌꯥꯗꯦ ꯑꯗꯨꯅꯥ ꯆꯥꯛ ꯑꯦꯁꯤꯪꯁꯦ ꯈꯔꯥ ꯆꯥꯕꯥ ꯐꯕꯥꯖꯠꯅꯤ
ꯍꯣꯏ ꯑꯗꯨꯕꯨꯗꯤ ꯑꯗꯨꯃꯥꯏꯅ ꯇꯧꯅꯕꯅꯦ ꯑꯗꯣ ꯑꯩꯅ ꯌꯨꯝꯗ ꯂꯩꯕ ꯑꯣꯏꯕꯅꯤꯅ ꯑꯩꯈꯣꯏꯒꯤꯅ ꯈꯔ ꯆꯥꯛ ꯆꯥꯕ ꯈꯣꯠꯄ ꯆꯤꯟꯖꯥꯛ ꯆꯥꯛꯆꯥ ꯌꯨꯊꯛꯇꯣ ꯌꯨꯝ ꯌꯨꯝꯗ ꯑꯣꯏꯔꯕꯅꯤꯅ ꯍꯥꯎꯕ ꯍꯥꯎꯇꯕꯗꯨꯅ ꯃꯈꯜ ꯑꯃ ꯑꯣꯏꯔꯒ ꯑꯗꯨꯝ ꯆꯥꯟꯅꯩ ꯑꯗꯣ ꯅꯪꯅ ꯌꯨꯝꯗꯁꯨ ꯂꯩꯇ꯭ꯔꯦ ꯃꯄꯥꯟ ꯂꯝꯗꯁꯨ ꯂꯩꯕ ꯑꯣꯏꯕꯅꯤꯅ ꯈꯔꯕꯨꯗꯤ ꯈꯦꯠꯅꯔꯅꯤ ꯑꯗꯩꯗꯤ ꯁꯥꯕ ꯏꯪꯕ ꯑꯏꯪ ꯑꯁꯥꯒꯤ ꯐꯤꯕꯝꯃꯛꯇꯕꯨ ꯍꯥꯏꯔꯁꯨ ꯑꯩꯈꯣꯏ ꯁꯤꯅꯖꯤ ꯐꯅꯌꯥꯝꯅ ꯁꯥꯏ ꯍꯥꯏꯔꯁꯨ ꯃꯄꯥꯟ ꯂꯝꯒ ꯌꯦꯡꯅꯕ ꯗꯗꯤ ꯈꯔꯗꯤ ꯑꯩꯈꯣꯏꯒꯤꯅ ꯍꯥꯏꯗꯤ ꯈꯔꯗꯤ ꯏꯪꯉꯤꯗꯅ ꯑꯗꯨꯃꯥꯏꯅ ꯇꯧꯕꯒꯤꯅꯦ ꯑꯗꯣ ꯑꯗꯨꯝ ꯂꯩꯔꯕꯅꯤꯅ ꯌꯥꯅ ꯌꯥꯅꯕ ꯅꯪꯁꯨ ꯃꯉꯥꯏ ꯑꯩꯈꯣꯏꯁꯨ ꯃꯉꯥꯏ ꯑꯗꯨꯝ ꯇꯧꯕ ꯇꯥꯕꯅꯦ ꯀꯩꯗꯤ ꯎꯄꯥꯌ ꯂꯩ
ꯀꯔꯤꯗꯤ ꯎꯄꯥꯏ ꯂꯩꯔꯤ ꯃꯇꯝ ꯈꯔ ꯂꯩꯔꯤꯉꯦ ꯁꯤꯗ ꯑꯁꯤꯒꯨꯝꯕꯁꯤ ꯈꯔ ꯈꯥꯡꯗ꯭ꯔꯗꯤ ꯃꯥꯗꯤ ꯆꯁ ꯑꯗꯣ ꯏꯆꯦꯕꯨ ꯍꯗꯛ ꯈꯔ ꯀꯥꯂꯦꯟꯗꯣ ꯆꯪꯉꯛꯄꯁꯤ ꯍꯩꯔꯥ ꯍꯩꯔꯥ ꯍꯗꯤ ꯄꯥꯡ ꯄꯥꯟ
ꯍꯣꯏ ꯈ ꯈꯗꯤ ꯄꯥꯟꯕꯗꯤ ꯍꯧꯅꯔꯦ ꯑꯗꯣ ꯉꯟꯅ ꯄꯥꯟꯕ ꯀꯥꯡꯕꯨꯒꯤꯗꯤ ꯃꯤꯗꯤ ꯆꯥꯕꯕꯨ ꯍꯧꯅꯈ꯭ꯔ ꯄꯣꯠꯅꯤꯗ ꯑꯩꯕꯨꯗꯤ ꯍꯟꯗꯛꯀꯤ ꯆꯥꯗ꯭ꯔꯔꯤ ꯑꯗꯨꯃꯥꯏꯅ ꯇꯧꯋꯦ ꯑꯗꯣ ꯑꯇꯩ ꯑꯇꯩ ꯍꯩꯔꯥ ꯌꯥꯝ ꯀꯟꯅ ꯍꯥꯏꯗꯤ ꯀꯥꯂꯦꯟꯗ ꯆꯥꯒꯗꯕ ꯍꯩꯔꯥ ꯃꯔꯥꯡ ꯀꯥꯏꯅ ꯐꯪꯕꯗꯨꯃꯛꯇꯤ ꯑꯣꯏꯗ꯭ꯔꯤ ꯑꯗꯨꯒ ꯇꯔꯕꯨꯁꯀꯨꯝꯕ ꯀꯩꯒꯨꯝꯕ ꯈꯔ ꯈꯔꯗꯤ ꯁ꯭ꯋꯥꯏꯗ ꯊꯥꯕꯃꯛꯇꯤ ꯅꯠꯇꯕꯤ ꯑꯇꯣꯞꯄ ꯃꯐꯝꯗꯒꯤ ꯄꯨꯣꯔꯛꯑꯒ ꯌꯣꯟꯕꯤꯗꯣ ꯑꯗꯨ ꯈꯔ ꯈꯔꯗꯤ ꯍꯧꯅꯔꯕ ꯃꯥꯜꯂꯦ ꯑꯗꯨꯕꯨ ꯁ꯭ꯋꯥꯏꯗ ꯊꯥꯅꯕꯒꯤꯗꯤ ꯌꯥꯝꯅ ꯃꯔꯥꯡ ꯀꯥꯏꯅ ꯄꯨꯊꯣꯛꯄ ꯍꯧꯅꯗ꯭ꯔꯤ ꯈꯔ ꯋꯥꯠꯂꯤꯕ ꯃꯥꯜꯂꯤ ꯃꯇꯝꯁꯦ ꯑꯗꯨꯅ ꯑꯗꯨꯃꯥꯏꯅ ꯇꯔꯕꯨꯖꯒꯨꯝꯕꯗꯤ ꯆꯥꯕ ꯍꯧꯅꯔꯦ ꯃꯤꯁꯤꯡꯁꯦ ꯑꯗꯣ ꯍꯩꯅꯧꯒꯨꯝꯕ ꯀꯔꯤꯒꯨꯝꯕꯗꯨꯗꯤ ꯃꯇꯝꯗꯣ ꯈꯤꯇꯪꯗꯤ ꯋꯥꯠꯂꯤ ꯈꯔ ꯅꯠꯇꯅꯗꯤ ꯆꯥꯟꯅꯗ꯭ꯔꯤ ꯑꯗꯨꯁꯨ ꯃꯁꯤꯡ ꯐꯥꯕ ꯅꯠꯇ꯭ꯔꯤꯗ ꯑꯗꯣ ꯅꯪꯒꯤꯗꯤ ꯑꯗꯨꯋꯥꯏꯗꯗꯤ ꯑꯗꯨꯃꯥꯏꯅ ꯍꯩ ꯔꯥꯒꯨꯝꯕꯗꯤ ꯑꯇꯦꯛꯞꯄ ꯑꯣꯏꯅ ꯐꯪꯕ꯭ꯔꯥ ꯅꯠꯇ꯭ꯔꯒ ꯀꯃꯥꯏꯅ ꯇꯧꯔꯒ ꯇꯧꯔꯤ꯫
ꯐ ꯑꯁꯤꯅ ꯁꯋꯥꯅ ꯀꯌꯥ
ꯑꯣ ꯍꯣꯏ ꯍꯦꯟꯒꯤ ꯍꯩꯔꯥ ꯉꯥꯛꯇꯅꯦ ꯍꯩꯈꯥ ꯃꯥꯜꯍꯩ ꯀꯥꯏꯅ ꯍꯥꯏꯔꯤꯕꯁꯤꯡꯁꯦ ꯑꯗꯣ ꯍꯧꯖꯤꯛꯁꯦ ꯍꯦꯟꯖꯟꯅ ꯆꯥꯔꯨꯔꯁꯨ ꯍꯦꯛꯇ ꯅꯥꯏ ꯍꯥꯏꯗꯤ ꯑꯏꯪ ꯑꯁꯥꯒꯤ ꯐꯤꯕꯝꯁꯤꯁꯨ ꯌꯥꯝꯅ ꯊꯤꯅ ꯁꯥꯕ ꯑꯃꯨꯛ ꯌꯥꯝꯅ ꯊꯤꯅ ꯏꯪꯕꯁꯨ ꯇꯧꯕ ꯑꯣꯏꯕꯅꯤꯅ ꯑꯃ ꯆꯥꯔꯤꯕ ꯄꯣꯠꯇꯨꯒ ꯏꯁꯥꯒ ꯆꯥꯟꯅꯗ꯭ꯔꯗꯤ ꯅꯥꯕꯁꯨ ꯌꯥꯎꯔꯅꯤ ꯑꯗꯨꯅ ꯆꯥꯕ ꯃꯇꯝꯗꯁꯨ ꯈꯔ ꯈꯔ ꯁꯨ ꯑꯗꯨꯝ ꯅꯣꯏ ꯑꯩꯈꯣꯏ ꯏꯁꯥꯅ ꯈꯪꯅ ꯃꯇꯝꯒꯤ ꯑꯣꯜꯂꯛꯄꯒꯤ ꯃꯇꯨꯡ ꯏ ꯃꯇꯨꯡꯏꯟꯅ ꯆꯦꯛꯁꯤꯟ ꯆꯦꯛꯁꯤꯟꯅ ꯆꯥꯕ ꯇꯥꯕꯅꯤꯅꯦ꯫
ꯑ
ꯍꯣꯏꯅꯦ ꯅꯣꯏꯗꯤ ꯌꯨꯝꯗꯁꯨ ꯂꯩꯇ꯭ꯔꯕꯅꯤꯅ ꯆꯥꯅꯔꯝꯒꯅꯤ ꯌꯨꯝꯗ ꯂꯩꯕ ꯑꯩꯈꯣꯏ ꯐꯥꯎꯕꯗ ꯁꯨꯝ ꯏꯁꯥꯒꯤ ꯅꯣꯡꯃꯒꯤ ꯑꯃ ꯑꯃ ꯇꯧꯕ ꯈꯣꯠꯄ ꯇꯧꯕꯅꯤꯅ ꯁꯤꯡꯖꯨ ꯅꯣꯡ ꯁꯨꯔꯒ ꯆꯥꯕ ꯈꯣꯠꯄ ꯍꯥꯏꯕꯁꯨ ꯍꯣꯏ ꯑꯩꯈꯣꯏꯗꯤ ꯈꯔ ꯈꯔ ꯅꯣꯡꯃ ꯐꯥꯗꯣꯛ ꯃꯔꯛ ꯃꯔꯛꯇꯗꯤ ꯑꯗꯨꯝ ꯆꯥꯅꯔꯛꯄ ꯃꯇꯝꯗ ꯌꯨꯝꯗ ꯁꯨꯔꯒꯅꯤ ꯈꯪꯗꯦ ꯅꯠꯇ꯭ꯔꯒꯅ ꯏꯁꯥꯅ ꯁꯨꯖꯕ ꯑꯣꯏꯔꯣ ꯅꯠꯇ꯭ꯔꯒꯅ ꯑꯗꯨꯝ ꯃꯆꯤ ꯃꯆꯤꯒꯤ ꯏꯅꯦ ꯍꯣꯏ ꯀꯔꯤ ꯍꯣꯏꯅ ꯄꯣꯐꯝ ꯑꯣꯏꯅ ꯐꯝ ꯌꯣꯟꯕꯅꯤ ꯈꯪꯗꯦ ꯅꯠꯇ꯭ꯔꯒꯅ ꯍꯣꯇꯦꯜꯗ ꯑꯗꯨꯝ ꯌꯣꯟꯕ ꯃꯌꯥꯝ ꯑꯃ ꯂꯩꯕꯗꯣ ꯑꯗꯨꯗꯒꯤ ꯑꯗꯨꯝ ꯆꯥꯕꯁꯨ ꯌꯥꯎꯋꯦ ꯑꯗꯣ ꯑꯩꯈꯣꯏꯁꯨ ꯀꯨꯏꯅꯒ ꯆꯥꯥꯁꯜꯂꯛꯇ꯭ꯔꯗꯤ ꯌꯥꯝ ꯊꯤꯅ ꯊꯤꯅ ꯆꯥꯅꯤꯡꯉꯛꯄ ꯃꯇꯥꯡꯁꯨ ꯌꯥꯎꯗꯕ ꯅꯠ ꯅꯣꯏꯅ ꯍꯦꯟꯅ ꯆꯥꯕꯗꯣ ꯐꯪꯗ꯭ꯔꯤꯅꯦ ꯑꯗꯨꯅ ꯅꯣꯏꯗꯤ ꯌꯥꯝꯅꯕꯨ ꯆꯥꯅꯤꯡꯉꯝꯒꯅꯤ꯫
ꯁꯦ ꯃꯃ ꯃꯃ
ꯍꯣꯏ ꯍꯣꯏ ꯍꯣꯏ ꯍꯣꯏ ꯑꯗꯨꯣ ꯎꯅꯕꯁꯨ ꯐꯪꯅꯗ꯭ꯔꯦ ꯑꯗꯨꯝꯕ ꯃꯌꯥꯝ ꯑꯃꯁꯨ ꯌꯨꯝꯒꯤ ꯀꯔꯤꯒꯤ ꯇꯣꯏꯅ ꯀꯨꯏꯅ ꯌꯨꯝꯗ ꯂꯩꯇ꯭ꯔꯕꯅꯤꯅ ꯑꯗꯨꯕꯨꯗꯤ ꯂꯣꯏꯅ ꯄꯨꯛꯅꯤꯡ ꯅꯨꯡꯁꯤꯕ ꯅꯤꯡꯁꯤꯡꯕ ꯈꯣꯠꯄ ꯀꯩꯗꯧꯕꯗꯣ ꯂꯣꯏꯅ ꯇꯧꯔꯤ ꯄꯣꯠꯅꯤꯅꯤ ꯇꯧꯔꯤꯁꯦ ꯑꯗꯨꯕꯨ ꯃꯤ ꯂꯣꯏꯅ ꯎꯝ ꯃꯄꯥꯟ ꯂꯝꯗ ꯂꯩꯅꯕ ꯈꯣꯠꯄ ꯍꯥꯏꯕꯁꯤꯗꯤ ꯑꯗꯨꯃꯥꯏꯅ ꯇꯧꯕ ꯉꯥꯛꯇꯅꯤꯅ ꯈꯔ ꯈꯥꯡꯉꯒ ꯇꯧꯕ ꯍꯥꯏꯗꯨꯅꯤ ꯑꯗꯣ ꯎꯝ ꯈꯪꯗꯦ ꯑꯗꯨꯗꯥꯏꯗꯕꯨ ꯍꯥꯏꯗꯤ ꯆꯥꯒꯨꯝꯕ ꯆꯥ ꯈꯣꯠꯄ ꯑ ꯄꯤꯒꯨꯝꯕ ꯇꯣꯉꯥꯟꯅ
ꯑ ꯇꯣꯉꯥꯟ ꯁ꯭ꯋꯥꯏꯗꯗꯤ ꯊꯣꯏꯅꯗꯤ ꯂꯩꯇꯦ ꯑꯗꯨꯝ ꯃꯔꯛ ꯃꯔꯛꯇ ꯑꯩꯈꯣꯏꯁꯤꯒꯤ ꯅꯄꯗ ꯑꯣꯖꯥ ꯑꯃ ꯂꯩ ꯑꯁꯤꯅ ꯃꯔꯛ ꯃꯔꯛꯇ ꯃꯥꯅ ꯀꯔꯤ ꯀꯔꯤ ꯁꯨꯝ ꯁꯨꯕ ꯌꯥꯎ ꯀꯥꯟꯗ ꯕꯔ ꯑꯃ ꯄꯤꯕꯤꯔꯛꯑꯦ ꯁꯤꯒꯨꯝ ꯕ ꯃꯔꯛ ꯃꯔꯛꯇ ꯊꯥ ꯑꯃꯗ ꯑꯃꯨꯛ ꯂꯛ ꯑꯁꯤꯒꯨꯝꯕ ꯆꯥꯏ ꯑꯃꯨꯛ ꯆꯥꯗꯕꯁꯨ ꯌꯥꯎꯔꯦ ꯑꯁꯨꯃꯥꯏꯅ ꯇꯧꯋꯦ ꯁꯦ
ꯑꯣ ꯍꯣꯏ ꯍꯣꯏ ꯑꯗꯨꯕꯨꯗꯤ ꯑꯩꯈꯣꯏ ꯁꯤ ꯂꯝꯗꯒꯤꯗꯤ ꯆꯠꯃꯤꯟꯅꯕ ꯃꯤ ꯃꯌꯥꯝ ꯑꯗꯨꯃꯥꯏꯅ ꯈꯔ ꯈꯪꯅ ꯆꯥꯟꯅꯕ ꯂꯩꯕ ꯍꯥꯏꯕꯁꯤꯁꯨ ꯌꯥꯝꯅ ꯅꯨꯡꯉꯥꯏꯕꯅꯤ ꯍꯥꯏꯗꯤ ꯃꯇꯝ ꯃꯇꯝꯒꯤ ꯆꯥꯕ ꯊꯛꯄꯒꯤ ꯋꯥ ꯉꯥꯛꯀꯤꯁꯨ ꯅꯠꯇꯕꯤꯗ ꯑ ꯃꯇꯝ ꯃꯇꯝꯒꯤ ꯑꯅꯥ ꯑꯌꯦꯛ ꯌꯥꯎꯔꯛꯄ ꯑꯗꯩꯗꯤ ꯑꯋꯥ ꯅꯨꯡꯉꯥꯏ ꯑꯗꯨꯝ ꯄꯨꯟꯅ ꯃꯐꯝ ꯑꯃꯠꯇꯗꯒꯤ ꯄꯨꯟꯅ ꯂꯥꯛꯃꯤꯟꯅꯕ ꯍꯥꯏꯕꯁꯤꯗ ꯃꯛ ꯍꯣ ꯅꯨꯡꯉꯥꯏꯗꯅꯀꯣ ꯑꯗꯨꯗꯨꯅ ꯑꯗꯨꯃꯥꯏꯅ ꯃꯌꯥꯝꯒ ꯄꯨꯟꯅ ꯈꯟꯅꯔꯒ ꯅꯨꯡꯉꯥꯏꯅ ꯂꯩꯕ ꯍꯥꯏꯗꯨ ꯇꯥꯔꯦꯗꯅ
ꯂꯥꯛꯄ ꯀꯨꯏꯗ꯭ꯔꯤꯉꯩꯗꯗꯤ ꯑ ꯌꯨꯝꯗꯒꯤ ꯉꯥꯔꯤ ꯃꯤꯃꯤ ꯀꯔꯤ ꯑꯆꯣꯏ ꯑꯄꯥ ꯈꯔ ꯄꯨꯔꯛꯄꯅꯤꯅ ꯑ ꯑꯗꯨꯀꯥꯟꯗꯗꯤ ꯆꯥꯕꯁꯤ ꯈꯔ ꯑꯗꯨꯝ ꯅꯨꯡꯉꯥꯏꯕ꯭ꯔꯅ ꯈꯜꯂꯦ ꯑꯗꯣ ꯍꯧꯖꯤꯛꯇꯤ ꯑꯗꯨ ꯂꯣꯏꯈ꯭ꯔꯕꯅꯤꯅ ꯑꯗꯨꯒꯨꯝꯕꯁꯨ ꯆꯥꯕꯅ ꯂꯣꯏ ꯁꯤꯟꯅ ꯁꯤꯟꯅꯕ ꯃꯇꯝꯗꯗꯤ ꯑꯃꯨꯛ ꯋꯥꯏ꯫ ꯑ ꯁꯣꯝꯗꯒꯤ ꯑꯃꯨꯛ ꯌꯦꯄ ꯑꯁꯤꯒꯨꯝꯕꯁꯦ ꯁ꯭ꯋꯥꯏꯗꯗꯤ ꯐꯪꯕ ꯅꯠꯇꯕꯅ ꯑꯗꯨꯝꯕꯩꯗ ꯁꯤ ꯆꯥꯗꯕ ꯂꯩꯁꯦ
ꯍꯣꯏ ꯍꯣꯏ ꯑꯗꯨꯕꯨꯗꯤ ꯑꯗꯣ ꯑꯗꯨꯝ ꯃꯐꯝꯗꯨꯒꯤꯁꯨ ꯃꯣꯏꯒꯤꯁꯨ ꯆꯠꯅꯕꯤ ꯆꯤ ꯆꯥꯛ ꯆꯥ ꯌꯨꯊꯛ ꯂꯩꯕꯗꯨꯗ ꯑꯗꯨꯗ ꯆꯥꯟꯅꯅ ꯂꯩꯕ ꯉꯝꯃꯗꯤ ꯃꯠ ꯃꯔꯛ ꯃꯔꯛꯇ ꯑꯩꯈꯣꯏ ꯌꯨꯝꯒꯤ ꯆꯥꯅꯤꯡꯉꯦ ꯍꯥꯏꯔꯁꯨ ꯃꯣꯏꯒꯤꯗꯨ ꯗꯒꯤ ꯍꯩꯅꯕ ꯈꯜꯂꯒ ꯆꯥꯕ ꯊꯛꯄ ꯀꯩꯁꯨꯝꯕꯨꯗꯤ ꯀꯥꯏꯗꯦꯗ
ꯃꯅꯤꯁꯦ ꯑꯗꯣ ꯏꯆꯦ ꯇꯨꯝ ꯅꯥꯀꯟꯗꯗꯤ ꯌꯥꯝꯅꯗꯤ ꯇꯣꯉꯥꯜꯂꯕꯅꯤꯅ ꯌꯨꯝ ꯂꯣꯝꯗꯗꯤ ꯑ ꯀꯔꯤ ꯌꯥꯝꯅ ꯌꯨꯝꯂꯣꯝꯗ ꯆꯥꯕ ꯆꯤꯟꯖꯥꯛꯀ ꯑꯁꯣꯝ ꯅꯥꯀꯟꯗ ꯆꯥꯔꯤꯕ ꯆꯤꯟꯖꯥꯛ ꯑꯁꯤꯒ ꯌꯥꯝꯅ ꯇꯣꯉꯥꯟꯕꯅꯤꯅ ꯈꯤꯇꯪ ꯈꯔꯗꯤ ꯋꯥꯕ ꯍꯥꯏꯕ ꯇꯥꯔꯦ ꯋꯥꯔꯁꯨ ꯋꯥꯅ ꯃꯇꯝ ꯈꯔꯗꯤ ꯂꯩꯇꯕ ꯌꯥꯗꯕꯅꯤꯅ ꯃꯤꯔꯝꯗ ꯂꯩꯔꯤꯁꯦ꯫
ꯎꯝ ꯍꯣꯏ ꯍꯣꯏ ꯑꯗꯨꯗꯤ ꯉꯁꯤꯒꯤꯗꯤ ꯊꯝꯃꯒꯦꯀꯣ ꯏꯆꯦ꯫
ꯑ ꯏꯆꯦ